ꯀꯩꯗꯧꯔꯅꯣ ꯀꯩꯁꯨ ꯇ ꯍꯧꯇ
ꯆꯥꯏ ꯇꯔꯕ꯭ꯔꯣ
ꯆꯥꯔꯦ ꯆꯥꯛ ꯆꯥꯕ ꯂꯣꯏꯔꯒ ꯐꯃꯨꯡꯗ ꯉꯥꯁꯤꯒꯤꯁꯦ ꯗꯥꯜ ꯆꯥꯏꯗ ꯍꯋꯥꯏ ꯆꯥꯏ ꯍꯣꯏ ꯊꯎ ꯈ ꯈ ꯆꯥꯏ
ꯑꯣ
ꯑꯗꯨ
ꯌꯦꯟ ꯆꯥꯏꯌꯦ ꯑꯗꯨꯒ ꯕꯂꯦꯟꯗ꯭ꯔꯤ ꯆꯝꯐꯨꯠ ꯆꯥꯏꯌꯦ
ꯑꯁ ꯍꯥꯎꯋꯦꯅꯦ
ꯍꯥꯎꯕꯒꯤ ꯌꯥꯝ ꯆꯥꯔ ꯀꯨꯀꯔ ꯑꯃ ꯆꯥꯥꯊꯣꯛꯈ꯭ꯔꯦ
ꯑꯗꯨꯗꯤ
ꯑꯁ ꯆꯥꯛ ꯆꯥꯕ ꯂꯣꯏꯔꯒ ꯐꯃꯨꯡꯗ ꯐꯝꯃꯒ ꯂꯩꯌꯦ ꯏꯃꯥꯟꯕꯤ ꯑꯃꯗꯣ ꯏꯃꯥꯟꯕꯤ ꯑꯃꯒ ꯑꯍꯜꯁꯦ ꯐꯣꯟ ꯇꯧꯕ ꯂꯣꯏꯔꯒ ꯂꯩꯔꯦ
ꯑꯣ ꯅꯨꯡꯉꯥꯏꯕ꯭ꯔꯣ
ꯎꯝ ꯑꯗꯨꯝ ꯅꯨꯡꯉꯥꯏꯔ ꯑꯗꯨꯝ ꯋꯥꯔꯤ ꯁꯥꯟꯅꯔ ꯑꯗꯨꯝ ꯂꯣꯏꯈ꯭ꯔꯦ
ꯎꯝ
ꯅꯪꯗꯤ ꯍꯧꯖꯤꯛ ꯂꯩꯕ ꯃꯐꯝꯗ ꯅꯨꯡꯉꯥꯏꯕ꯭ꯔꯥꯅꯦ
ꯅꯨꯡꯉꯥꯏꯔꯦ ꯍꯥꯏꯅ ꯇꯥꯔꯦ
ꯑꯣ ꯑꯌꯨꯛꯇꯛꯇ ꯄꯨꯡꯨꯡ ꯀꯕ
ꯍꯥꯏꯌꯣ
ꯑꯌꯨꯛꯇ ꯄꯨꯡ ꯄꯨꯡ ꯀꯌꯥꯗ ꯍꯧꯒꯠꯄ꯭ꯔꯥ
ꯑꯩꯔꯣ
ꯎꯝ
ꯑꯩ ꯍꯧꯒꯠꯄꯁꯦ ꯄꯨꯡ ꯁꯤꯛꯁꯀꯨꯝꯕꯗ
ꯑꯁ ꯌꯥꯝ ꯉꯜꯂꯦꯅ ꯅꯪ ꯆꯥꯛ ꯊꯣꯡꯕ꯭ꯔꯥ
ꯊꯣꯡꯉꯦ ꯑꯩꯅ ꯑꯗꯨꯝ ꯊꯣꯡꯉ
ꯑꯣ ꯑꯣ
ꯑꯁ ꯍꯧꯖꯤꯛꯇꯤ ꯄꯨꯡ ꯁꯤꯛꯁꯦ ꯀꯩꯅꯣ ꯌꯥꯝ ꯊꯦꯡꯒꯔꯦꯗ ꯅꯨꯃꯤꯠꯀꯁꯦ ꯊꯣꯛꯑꯦꯗ ꯑꯈꯣꯏ ꯑꯁꯤꯗꯒꯤ
ꯑꯩꯗꯤ ꯁꯦꯚꯦꯟ ꯍꯦꯜꯂꯒ ꯑꯗꯨꯝ ꯍꯧꯒꯠꯂꯦ ꯅꯨꯃꯤꯠ ꯈꯨꯗꯤꯡ
ꯅꯨꯡꯁꯥꯖꯦ ꯊꯣꯛꯂꯦ ꯊꯣꯛꯂꯣ
ꯅꯪꯒꯤꯗꯤ ꯀꯌꯥ ꯀꯌꯥ ꯁꯥꯕꯤꯕ꯭ꯔꯥ ꯑꯥ
ꯅꯪꯒꯤꯁꯦ ꯌꯥꯝꯗꯦꯗ
ꯀꯌꯥꯅꯣ
ꯈꯤꯇꯪ ꯑꯣꯏꯔꯁꯨ ꯑꯗꯨꯝ ꯂꯩ
ꯇꯔꯨꯛ
ꯊꯕꯛ ꯆꯠꯕꯔꯣ ꯉꯁꯤ
ꯍꯌꯦꯡ ꯁꯤꯗ ꯆꯠꯂꯒ ꯙꯔꯅꯥ ꯂꯩꯕꯤꯒꯀꯣ ꯄꯨꯡ ꯃꯔꯤꯗ ꯑꯃꯨꯛ ꯂꯥꯛꯑꯦ
ꯅꯨꯡꯉꯥꯏꯕ ꯊꯕꯛꯇꯤ ꯀꯃꯥꯏ ꯀꯃꯥꯏꯟ ꯇꯧꯔꯤ
ꯑꯁ ꯅꯨꯡꯉꯥꯏ ꯅꯨꯡꯉꯥꯏ ꯅꯨꯡꯉꯥꯏ ꯅꯨꯡꯉꯥꯏ ꯍꯥꯏꯗꯕꯁꯨ ꯂꯩꯇꯦ ꯅꯨꯡꯉꯥꯏꯇꯦ ꯍꯥꯏꯔ ꯃꯤꯗꯤꯌꯝꯗ
ꯅꯍꯥꯟ ꯅꯍꯥꯟꯍ ꯑꯩꯈꯣꯏꯅ ꯇꯧꯕꯗꯨꯗ ꯅꯨꯡꯉꯥꯏꯕ꯭ꯔꯥ ꯅꯠꯇ꯭ꯔꯒ ꯍꯧꯖꯤꯛ ꯍꯧꯖꯤꯛ ꯇꯧꯅ ꯇꯧꯕ
ꯗꯤ ꯌꯥ ꯑꯗꯨꯗꯗꯤ ꯃꯤ ꯂꯥꯛꯇꯕꯒꯤ ꯅꯨꯡꯉꯥꯏꯌꯦ ꯅꯨꯡꯉꯥꯏꯌꯦ
ꯑꯣ
ꯑꯗꯣ ꯃꯥ ꯃꯄꯨ ꯐꯠꯇꯕ ꯑꯁꯤꯗꯅ ꯃꯤ ꯕꯖꯥꯔꯗ ꯅꯤ ꯃꯤ ꯌꯥꯝ ꯂꯥꯛꯑꯦ ꯑꯗꯨꯒ ꯄꯩꯁꯥ ꯐꯖꯅ ꯄꯤꯔꯕꯒꯤꯀꯣ
ꯎꯝ ꯀꯩꯅꯣ ꯃꯤ
ꯎꯝꯇꯣ ꯃꯤ ꯌꯥꯝ ꯂꯥꯛꯑꯁꯨ ꯀꯩꯒꯤꯅꯣ ꯈꯪꯗ ꯃꯄꯨ ꯑꯅꯤꯅꯦ
ꯎꯝ
ꯐꯪꯗꯦꯗ ꯑꯃꯅ ꯑꯩꯈꯣꯏꯒ ꯂꯩꯃꯤꯟꯅꯕ ꯃꯄꯨꯗꯣ
ꯎꯝ
ꯎꯝ ꯆꯤꯠ ꯆꯤꯠ ꯇꯧꯔꯒꯁꯨ ꯀꯩꯅꯣꯝ ꯇꯧꯕ ꯃꯥꯜꯂꯦꯗ ꯃꯄꯨ ꯑꯅꯤꯅꯤꯅꯀꯣ ꯀꯦꯃꯦꯔꯥ ꯀꯦꯃꯦꯔꯥꯁꯨ ꯍꯥꯞꯄꯦ
ꯑꯣ ꯑꯗꯨꯗꯤ ꯑꯁ ꯇꯜꯂꯦꯀꯣ
ꯎꯝ ꯑꯗꯣ ꯎꯝ ꯄꯩꯁꯥꯒꯤꯗꯤ ꯈꯔꯥ ꯍꯥꯞꯄ ꯃꯐꯝꯗ ꯀꯦꯃꯦꯔꯥ ꯍꯥꯞꯄꯗꯤ ꯀꯥꯏꯗꯦ ꯑꯗꯣ ꯑꯩꯈꯣꯏ ꯀꯤꯠꯆꯟꯗꯗꯤ ꯀꯤꯠꯆꯟꯗꯗꯤ ꯍꯥꯞꯇ꯭ꯔꯁꯨ ꯌꯥꯏꯀꯣ
ꯎꯝ
ꯑꯗ ꯅꯨꯡꯁꯥ ꯌꯥꯝ ꯁꯥꯕꯁꯤꯗꯤ ꯂꯩꯕ ꯉꯝꯗ꯭ꯔꯦꯗ ꯏꯃꯥꯟꯅꯕꯤ ꯑꯃꯁꯨ ꯌꯥꯎꯒꯅꯤ ꯍꯥꯏꯕꯅꯦꯃ
ꯎꯝ
ꯑꯗꯨꯗꯤ ꯃꯤ ꯃꯔꯤ ꯇꯥꯔꯦ
ꯅꯣꯏ ꯌꯥꯎꯒꯗꯣꯔꯣ
ꯍꯣꯏ ꯃꯥꯁꯨ ꯌꯥꯎꯒꯅꯤ ꯍꯥꯏꯌꯦ ꯑꯩꯗꯤ ꯑꯗꯨꯝ ꯂꯩꯑꯦ
ꯎꯝ ꯑꯗꯣ ꯀꯣꯛ ꯀꯣꯛ ꯑꯃ ꯂꯩꯕꯗꯗꯤ ꯑꯗꯨꯝ ꯅꯨꯡꯉꯥꯏꯕ ꯇꯤꯟꯅꯕ
ꯎꯝ ꯑꯗꯨꯝ ꯅꯨꯡꯉꯥꯏꯗ ꯃꯥꯗꯤ ꯃꯥꯗꯤꯀꯣ ꯃꯄꯨꯗꯨꯁꯨ ꯌꯥꯝ ꯉꯝꯃꯦ ꯃꯥꯅꯦ
ꯑꯣ
ꯉꯁꯤꯁꯨ ꯆꯠꯂꯁꯤ ꯁꯤ ꯃꯤ ꯃꯤ ꯑꯇꯣꯞꯄ ꯗꯨꯀꯥꯟꯗꯤ ꯂꯣꯏ ꯂꯣꯟꯅꯈ꯭ꯔꯦ ꯁꯤꯗꯗꯤ ꯂꯣꯟꯗꯦ ꯀꯩꯔꯥ ꯉꯟꯅ ꯂꯑꯣꯍꯥꯏ ꯉꯥꯟ ꯂꯥꯛꯑꯌꯦ ꯅꯅꯨꯡꯉꯥꯏ ꯍꯥꯏꯌꯦ
ꯃꯥꯁꯨ ꯑꯗꯨꯝ ꯇꯧꯕꯅꯦ ꯅꯍꯥꯟꯁꯨ ꯑꯩꯈꯣꯏ ꯎꯝ ꯊꯥ ꯑꯃ ꯂꯩꯃꯤꯟꯅꯕꯗꯣ
ꯎꯝ
ꯅꯍꯥꯟ ꯅꯍꯥꯟ ꯑꯃꯗ ꯇꯧꯔꯀꯥꯟ ꯑꯗꯨꯁꯨ ꯑꯗꯨꯅꯤ ꯃꯥꯅ ꯍꯥꯏꯕꯁꯨ ꯏꯜꯂꯨ ꯃꯇꯝ ꯃꯣꯏꯅ ꯍꯥꯏꯕꯁꯨ ꯏꯟꯗꯦ ꯀꯣ ꯑꯗꯣ ꯑꯗꯨꯝ ꯂꯩꯕꯅꯦ ꯃꯉꯣꯟꯗꯗꯤ ꯎꯝ
ꯑꯩꯉꯣꯟꯗꯗꯤ ꯀꯩ ꯍꯥꯏꯔꯦ ꯑꯩꯗꯤ ꯃꯣꯏꯅ ꯐꯠꯇꯕ ꯑꯗꯨꯃꯥꯏꯅ ꯇꯧꯔꯗꯤꯀꯣ ꯅꯣꯏ ꯅ ꯁꯥꯟꯅ ꯁꯥꯟꯅ ꯇꯧ ꯅꯣꯏ ꯊꯕꯛꯇꯨ ꯅꯁꯥ ꯅꯁꯥ ꯇꯧꯋꯦ ꯑꯗꯨꯃꯥꯏꯅ ꯍꯥꯏꯕ ꯑꯩꯈꯣꯏ ꯃꯤꯁꯇꯤꯔꯤꯗ ꯐꯥꯎ ꯑꯩꯗꯤ ꯑꯗꯨꯃꯥꯏꯅ ꯍꯥꯏꯌꯦ ꯅꯪꯅ ꯆꯥꯕ ꯅꯪꯅ ꯆꯥꯕ ꯄ꯭ꯂꯦꯠꯇꯤ ꯅꯪꯅ ꯐꯦꯡꯉꯣ ꯅꯪꯅ ꯇꯧꯕ ꯊꯕꯛ ꯒꯤ ꯄ꯭ꯂꯦꯠ ꯀꯩꯀꯥ ꯅꯪ ꯂꯣꯏ ꯐꯦꯡꯉꯣ ꯑꯗꯨꯃꯥꯏꯅ ꯑꯗꯣ ꯑꯩꯈꯣꯏ ꯑꯟꯇꯤꯅ ꯍꯣꯏ ꯍꯣꯏ ꯑꯟꯇꯤꯅ ꯑꯁ ꯑꯗꯨꯃꯥꯏꯅ ꯍꯥꯏꯒꯅꯨ ꯃꯥꯗꯤ ꯁꯦꯐꯅꯦ ꯁꯦꯐ ꯍꯥꯏꯌꯦ
ꯎꯝ ꯀꯥꯏ ꯀꯥꯏ ꯌꯣꯟꯕꯅꯣ ꯅꯣꯏꯗꯗꯤ
ꯍꯁꯄꯠꯅꯤꯔ
ꯆꯥꯎꯕꯉꯥ
ꯎꯝ ꯆ ꯐ꯭ꯔꯥꯏ ꯔꯥꯏꯁ ꯃꯣꯃꯣ ꯎꯝ
ꯑꯗꯨ ꯆꯠꯄꯗꯤ ꯃꯆꯥ ꯇꯥꯏ ꯑꯗꯨꯣ ꯄꯨꯡ ꯀꯌꯥꯗ ꯆꯠꯂꯤꯕ
ꯄꯨꯡ ꯑꯦꯠ ꯍꯦꯜꯂꯒ ꯑꯗꯨꯝ ꯆꯠꯂꯦꯔ
ꯌꯥꯝ ꯉꯥꯟꯗꯦꯅ ꯑꯗꯨꯗꯤ
ꯎꯝ ꯉꯅꯤ ꯉꯅꯤ
ꯍꯟꯗꯤ
ꯍꯟꯕꯗꯤ ꯇꯔꯨꯛ ꯍꯦꯜꯂꯒ ꯑꯗꯨꯝ ꯍꯂꯜꯂꯤꯁꯦ ꯕꯦꯟ ꯌꯧꯗ꯭ꯔꯤꯀꯥꯟꯗ
ꯑ
ꯝ ꯅꯪꯁꯨ ꯁꯤꯗ ꯂ ꯂ ꯌꯥꯗ꯭ꯔꯣ ꯑꯁꯣꯝꯗ ꯇꯧꯕ ꯁꯔꯨꯛꯇꯤ
ꯑꯁ ꯁꯤ ꯀꯨꯝꯁꯤꯒꯗꯤ ꯑꯗꯨꯝ ꯑꯁꯤꯗ ꯑꯗꯨꯝ ꯂꯩꯕꯒꯤꯗ ꯅꯨꯡꯉꯥꯏꯗꯣꯏ
ꯑꯩ ꯑꯩ ꯑꯩꯒꯤ ꯑꯃꯗ ꯎꯕ꯭ꯔꯥ ꯍꯦꯛ ꯍꯦꯛ ꯎꯕ꯭ꯔꯥ
ꯃꯗ ꯀꯗꯥꯏꯗꯒꯤ ꯋꯥꯔꯗꯦꯟ ꯅꯠꯇ꯭ꯔꯣ
ꯐꯗꯦ ꯅꯠꯇꯦꯗ ꯇꯤꯆꯥꯔꯅꯦ ꯃꯥꯅꯦ ꯃꯣꯏ ꯌꯨꯝꯗꯒꯤ ꯍꯣꯏ ꯃꯣꯏ ꯌꯨꯝꯗꯒꯤ ꯑꯗꯨꯝ ꯂꯥꯛꯑꯒ ꯇꯧꯕꯅꯦ ꯑꯗꯨꯒ ꯑꯗꯨꯝ ꯑꯗꯨꯝꯃꯥꯏꯅꯍꯜꯂꯦ ꯑꯃ ꯐꯥꯎꯎꯗꯦ
ꯎꯗꯗ ꯑꯩꯗꯤ ꯎꯝ ꯇꯣꯉꯥꯟ ꯇꯣꯉꯥꯟꯅ ꯂꯩꯔꯕꯅꯤꯅ ꯀꯃꯥꯏꯅ ꯎꯗꯣꯏꯅꯣ
ꯍꯥꯏꯗꯤ
ꯑꯃꯛꯇ ꯐꯥꯎꯎꯗꯨꯗ ꯅꯪ ꯂꯥꯛꯑꯀꯥꯟꯗ ꯑꯗꯨꯝ ꯅꯕꯥꯅꯤ ꯑꯁ ꯕꯖꯥꯔꯗ ꯑꯩ ꯍꯦꯛ ꯍꯦꯛ ꯊꯣꯛꯂꯦꯗ ꯅꯪ ꯂꯥꯛꯔꯀꯥꯟꯗ ꯑꯗꯨꯝ ꯎꯕꯗꯅ ꯂꯣꯏꯔꯦ ꯑꯇꯣꯞꯄꯗ ꯑꯇꯣꯞꯄ ꯀꯥꯟꯗꯗꯤ ꯎꯗꯦ
ꯑꯣ ꯑꯣ
ꯅꯨꯡꯉꯥꯏꯔꯤꯕ꯭ꯔꯣ ꯃꯥꯒ ꯑꯥ
ꯍꯥ
ꯋꯥꯏꯕ꯭ꯔꯣ
ꯑꯣ ꯅꯨꯡꯉꯥꯏꯔꯦ ꯍꯥꯏꯕ ꯇꯥꯔꯦ ꯅꯪꯗꯤ ꯅꯨꯡꯉꯥꯏꯕ꯭ꯔꯣ ꯍꯥ ꯁꯤꯗꯤ ꯂꯩꯕ ꯅꯨꯡꯉꯥꯏꯕ꯭ꯔꯥ ꯍꯣꯏ ꯑꯁ ꯈꯪꯗꯦ ꯅꯃ
ꯑꯅꯤ
ꯑꯣ ꯃꯥꯗ ꯃꯥꯒꯤꯦ ꯎꯝ ꯀꯩꯅꯣ ꯑꯩꯅ ꯍꯦꯛ ꯆꯠꯈꯤꯕꯒꯦꯅꯦ ꯃꯥ ꯑꯗꯣ ꯑꯃꯨꯛ ꯆꯦꯟꯖ ꯇꯧꯔ ꯊꯂꯛꯑꯒꯤ ꯋꯥꯅꯤꯗ
ꯎꯝ
ꯍꯧꯖꯤꯛ ꯖꯨꯃ ꯀꯩꯅꯣꯝ ꯇꯧꯋꯦꯅ ꯐꯣꯟ ꯇꯧꯔꯛꯇꯦ ꯍꯤꯟꯗꯤ
ꯊꯥꯖꯕꯗ ꯊꯖꯕ ꯊꯖꯅꯤꯡꯉꯥꯏ ꯂꯩꯇꯦ
ꯎꯝ ꯅꯪꯗꯤ ꯑꯗꯨꯒ ꯃꯗꯨꯒ ꯄꯥꯎ ꯐꯥꯎꯅꯕ꯭ꯔꯥ
ꯑꯗꯨꯝ ꯍꯣꯡꯅꯌꯦ ꯑꯩꯈꯣꯏꯗꯤ ꯐꯝꯅꯌꯦ
ꯆꯍꯤ ꯀꯌꯥ ꯁꯟꯔꯦ
ꯑꯅꯤ ꯑꯅꯤ ꯇꯪꯈꯥꯏ ꯌꯥꯎꯗꯣꯔꯦ ꯑꯅꯤ ꯇꯪꯈꯥꯏ ꯍꯦꯜꯂꯦ ꯑꯗꯨꯕꯥꯅꯤꯒꯗꯤ
ꯑꯣ ꯏꯕꯥꯅꯤ
ꯑꯁꯤ ꯉꯁꯤ ꯀꯨꯝꯁꯤꯒꯤ ꯑꯍꯨꯝ ꯑꯍꯨꯝ ꯁꯨꯗꯣꯔꯤ
ꯎꯝ ꯍꯦꯛ ꯍꯦꯛ ꯎꯅꯕ꯭ꯔꯥ
ꯀ ꯑꯗꯨꯗ ꯃꯇꯝ ꯂꯩꯗꯤꯦ ꯑꯗꯨꯝ
ꯂꯥꯛꯇ꯭ꯔꯣ ꯁꯟꯗꯦꯒꯨꯝꯕꯗꯗꯤ ꯆꯠꯇ꯭ꯔꯣ
ꯑꯁ ꯁꯤꯗ ꯁꯤꯗ ꯑꯣꯗꯣ ꯀꯨꯝꯄ ꯌꯥꯔꯗꯅꯦ ꯑꯦꯛꯖꯥꯝ ꯑꯦꯛꯖꯝ ꯑꯦꯛꯖꯥꯝ ꯂꯩꯕꯗꯣ ꯁꯤꯦꯃꯤꯁꯇꯔꯒꯤ ꯑꯗꯨꯗ ꯃꯥꯁꯨ ꯃꯤ ꯀꯩꯅꯣ ꯇꯧꯋꯦꯕ
ꯑꯩꯗꯤ ꯑꯃꯐꯥꯎ ꯎꯗ꯭ꯔꯤꯌꯦ
ꯃꯤꯒꯤ ꯑꯦꯛꯖꯥꯝ ꯇꯧꯕ ꯑꯗꯨꯀꯥꯟꯗ ꯑꯗꯨꯝ ꯆꯥꯃꯤꯟꯅꯔꯦ ꯂꯣꯏꯔꯦ ꯑꯗꯨꯅ
ꯅꯛꯅ ꯂꯩꯔꯁꯨ ꯑꯁ ꯅꯛꯅ ꯂꯩꯔꯁꯨ ꯇꯥꯗ ꯎꯕ ꯐꯪꯗꯦ ꯀꯩꯅꯤ
ꯎꯝ ꯑꯃꯗ ꯎꯔꯗꯤ ꯍꯥꯏꯔꯛꯑꯣꯒꯣ ꯑꯩꯉꯣꯟꯗ
ꯍꯥꯏꯒꯦ ꯍꯥꯏꯒꯦ
ꯕꯤꯒꯥ ꯆꯔꯥꯗꯤ ꯂꯣꯏꯔꯦꯦ ꯑꯣ ꯍꯪꯕ ꯅꯪꯁꯨ
ꯊꯥꯖꯗꯦꯍꯦ ꯑꯩꯈꯣꯏꯒꯤ ꯍꯣꯏ ꯁꯤꯅꯤꯌꯔꯅꯤ
ꯍꯥꯏꯌꯦꯑꯌꯦ ꯐꯌꯦ ꯅꯪ ꯅꯪꯒꯤ ꯑꯃꯗꯨꯗꯤ ꯆꯍꯤ ꯀꯌꯥꯅꯣ ꯑꯦ ꯊꯥꯖꯗꯦ ꯍꯥꯏꯕ
ꯄꯥꯛꯇ꯭ꯔꯦ ꯍꯥꯏꯕ꯭ꯔꯥ ꯊꯥꯖꯗꯦ ꯍꯥꯏꯕ꯭ꯔꯣ ꯄꯠꯇꯦ ꯄꯛꯁꯨ ꯄꯇꯦ ꯑꯣ ꯅꯁꯥ ꯃꯁꯥꯒ ꯌꯥꯝ ꯊꯤꯕ꯭ꯔꯅꯦ ꯍꯥꯥ
ꯊꯤꯗꯦ ꯍꯦ ꯅꯠꯇꯦ ꯊꯤꯕ ꯊꯤꯕ ꯍꯥꯏꯕ ꯅꯠꯇꯦ ꯌꯥꯝ ꯄꯛ ꯑꯁ ꯌꯥꯝ
ꯑꯣ ꯑꯩꯅ ꯍꯥꯏꯕꯗꯤꯀꯣ ꯃꯁꯥꯛ ꯊꯤꯕ꯭ꯔꯕꯥ
ꯊꯤꯗꯦ ꯊꯤꯗꯦ ꯐꯖꯩ ꯐꯖꯩ
ꯑ‌ꯦ ꯐꯖꯩ ꯍꯥꯏꯕꯤꯒꯅꯨꯀꯣ ꯐꯖꯩ ꯍꯥꯏꯕꯤꯒꯅꯨ
ꯊꯤ ꯑꯗꯨꯗꯤ ꯊꯤꯌꯦ ꯍꯥꯏꯌꯦ
ꯑ ꯑꯩ ꯑꯩꯉꯣꯟꯗꯗꯤ ꯍꯥꯏꯕ ꯀꯥꯏꯔꯦꯕ ꯅ ꯃꯥꯅ ꯑꯃꯨꯛ ꯇꯥꯔꯗꯤ ꯑꯩꯉꯣꯟꯗꯤ ꯐꯖꯩꯌꯦ ꯑꯗꯨꯃꯥꯏ ꯍꯥꯏꯔꯛꯑꯦ ꯑꯗꯨꯃꯥꯏꯅ ꯍꯥꯏꯔꯛꯑꯦ ꯍꯥꯏꯅꯤꯕ
ꯑꯣ ꯑꯣ ꯑꯣ ꯑꯁ ꯋꯥꯔꯤꯒꯁꯅꯩꯁ‌ꯦ ꯁꯛꯄꯨ ꯈꯪꯅꯗꯦꯗ
ꯃꯥꯒꯤ ꯃꯥꯒꯤ ꯏꯁꯇꯨꯗꯦꯟꯅꯀꯣ ꯃꯉꯣꯟꯗ ꯐꯖꯩ ꯐꯖꯩ ꯌꯥꯝ ꯍꯥꯏ ꯍꯥꯏꯌꯦ ꯃꯉꯣꯟꯗ ꯆꯥꯛꯄꯁꯨ ꯌꯥꯝ ꯌꯥꯎꯋꯦ ꯍꯥꯏ ꯃꯥꯒꯤ ꯏꯁꯇꯨꯗꯦꯟ ꯍꯥꯏꯔꯄ ꯑꯩꯉꯣꯟꯗ
ꯇꯜꯂꯤꯀꫭ ꯎꯖꯥꯒ ꯎꯖꯥꯒꯤ ꯎꯖꯥꯒ ꯁꯇ꯭ꯔꯥ ꯅꯨꯡꯁꯤꯅꯕꯁ‌ꯦ ꯍꯥꯏꯗꯤ
ꯑꯩꯅꯀꯣ ꯑꯗꯨꯃꯥꯏꯅ ꯍꯥꯏꯕ ꯅꯪ ꯅꯪꯅ ꯎꯝ ꯎꯖꯥ ꯑꯣꯏꯕꯗꯣ ꯎꯝ ꯅꯪꯅ ꯍꯥꯏꯒꯗꯕ ꯈꯛꯇ ꯍꯥꯏꯌꯣ ꯃꯤꯉꯣꯟꯗ ꯄꯪꯍꯥꯏ ꯍꯥꯏꯒꯅꯨ ꯑꯗꯨꯃꯥꯏꯅ ꯍꯥꯏꯕꯅꯦ ꯑꯩꯗꯤ
ꯎꯖꯥ ꯑꯣꯏꯔꯗꯤ ꯆꯝꯅ ꯎꯖꯥ ꯑꯣꯏꯌꯣꯕꯀꯣ ꯎꯖꯥ ꯈꯔꯕꯨ ꯁꯇꯨꯗꯦꯟꯅ ꯑ ꯀꯩ ꯀꯩ ꯍꯥꯏꯗꯣꯏꯅꯣ ꯑꯣꯖꯥꯗꯤ ꯁꯨꯃꯥꯏꯅ ꯇꯧꯋꯦ ꯀꯤꯕꯤꯗꯦ ꯁꯨꯃꯥꯏꯅ ꯇꯧꯋꯦ ꯍꯥꯏꯕꯗꯣ ꯇꯜꯂꯅ
ꯎꯝ ꯑꯗꯨꯗꯤ ꯏꯁꯇꯨꯗꯦꯟꯒꯤ ꯀꯩꯅꯣꯗꯤꯅ ꯑꯩꯈꯣꯏꯁꯨ
ꯎꯝ
ꯁ꯭ꯀꯨꯜ ꯀꯥꯏꯔ ꯀꯥꯟꯗ ꯑꯗꯨꯝ ꯍꯥꯏꯌꯦꯅ ꯑꯣꯖ ꯑꯣꯖꯥꯁꯤꯡꯅ ꯃꯣꯏꯅ ꯎꯝ
ꯃꯉꯣꯟꯗꯒꯤ ꯈꯔ ꯋꯥꯡꯕ ꯂꯩꯔꯦ ꯍꯥꯏꯔ‌ꯦ
ꯑ
ꯃꯣꯏ ꯃꯣꯏ ꯏꯁ꯭ꯀꯨꯜ ꯂꯥ ꯃꯣꯏ ꯁ꯭ꯀꯨꯜꯒꯤ ꯏꯁꯇꯨꯗꯦꯟꯁꯤꯡꯗ ꯌꯥꯝ ꯆꯥꯎꯋꯦ ꯍꯥꯏꯌ‌ꯦ
ꯑꯗꯨꯒꯤꯗ ꯆꯥꯎꯕꯗꯣ ꯀꯩꯗꯧꯏꯦ ꯍꯥꯏꯕꯅꯣ ꯃꯉꯣꯟꯗ
ꯅꯠꯇꯦ ꯆꯥꯎꯋꯦ ꯍꯥꯏꯕ ꯑꯩꯗꯤ ꯎꯝ ꯑꯇꯣꯞꯄ ꯁ꯭ꯀꯨꯜꯗꯤ ꯈꯔ ꯄꯤꯛꯑꯦꯅ
ꯎꯝ
ꯑꯩ ꯑꯗꯨ ꯏꯁꯀꯨꯜ ꯌꯥꯝ ꯆꯥꯎꯋꯦ ꯍꯥꯏꯕ
ꯄꯤꯛꯁꯨ ꯁ꯭ꯕꯔꯥ
ꯁꯤ ꯁꯤꯃꯗꯤ ꯈꯪꯉꯦꯀꯅ ꯑꯣ ꯅꯪꯒꯤ ꯀꯆꯨꯁꯨ ꯃꯨꯕ ꯅꯠꯇꯤꯌꯦ
ꯑꯗꯨꯗꯨ ꯏꯁꯇꯨꯗ‌ꯦꯟ ꯑꯥ
ꯇꯥꯕꯔꯥ
ꯇꯥꯏ ꯇꯥꯏꯌꯦ
ꯑꯁ ꯑꯩꯈꯣꯏꯒꯤ ꯑꯩꯈꯣꯏ ꯑꯩꯈꯣꯏ ꯑꯩꯈꯣꯏ ꯗꯗꯥ